ꯑ ꯑꯩ ꯈꯣꯏꯗꯧ ꯁꯣꯟꯅꯤꯡꯉꯤꯅ
ꯁꯥ ꯁꯥꯎꯔ ꯂꯩꯔꯣ ꯈꯨꯣꯏꯗꯕꯨ ꯁꯥꯥꯎꯒꯔ ꯈꯨꯣꯏꯗꯕꯨ ꯁꯥꯥꯎꯕꯗ ꯑꯁ ꯊꯕꯥꯛ ꯇꯧꯔꯤꯅꯤꯅꯦ ꯑꯩ
ꯎꯝ ꯐꯔꯤ ꯊꯕꯒꯗ
ꯉꯁꯥꯏ ꯅꯍꯥꯟ ꯉꯔꯥꯡ ꯎꯇꯤ ꯊꯣꯡꯕꯤꯕꯗꯨꯣ ꯒ꯭ꯌꯥꯁꯇ ꯄꯥꯊꯕꯗꯣ ꯁꯦꯡꯕꯤꯗꯕꯤ ꯆꯠꯂꯒ ꯁꯤ ꯃꯃꯥꯁꯦ ꯉꯁꯤ ꯅꯨꯃꯤꯠ ꯆꯨꯞꯄ ꯂꯩꯕꯒꯤ ꯊꯦꯡꯕꯤꯌꯨꯀꯣ ꯍꯥꯏꯔꯒ ꯌꯨꯝ ꯐꯖꯅ ꯁꯦꯡꯍꯟꯕꯤꯌꯣ ꯍꯥꯏꯅ ꯐꯣꯟ ꯇꯧꯔꯛꯑꯒ ꯍꯥꯏꯔꯝꯕꯅꯦ ꯐꯟꯖꯟ ꯁꯦꯡꯕꯤꯈ꯭ꯔꯕꯅꯤ ꯍꯥꯏꯅ ꯍꯜꯂꯛꯑꯒ ꯀꯔꯤ ꯁꯦꯡꯕ
ꯑꯩꯒꯤ ꯌꯨꯝꯗꯨꯁꯨ ꯁꯦꯡꯕꯤꯌꯨ ꯍꯥꯏꯕꯅ ꯁꯦꯡꯕ꯭ꯔꯥ ꯁꯦꯡꯗꯕ꯭ꯔꯥ ꯈꯪꯗꯦ ꯍꯣꯔꯦꯟ ꯊꯕꯛ ꯍꯜꯂꯛꯑꯒ ꯀꯩꯗꯧ ꯑꯁ ꯑꯩ ꯈꯣꯏꯗꯧ ꯁꯧꯅꯤꯡꯉꯦ ꯅꯍꯥꯟ ꯑꯦ ꯉꯁꯤ ꯆꯦꯀꯞ ꯑꯃꯨꯛ ꯆꯠꯄꯗꯣ ꯂꯤꯁꯤꯡ ꯑꯅꯤꯒ ꯀꯌꯥꯅꯣꯃꯨꯛ ꯆꯪꯈ꯭ꯔꯦ ꯍꯥꯢꯑꯦ ꯗꯤꯌꯨꯗꯣ ꯂꯤꯁꯤꯡ ꯑꯍꯨꯝ ꯍꯦꯟꯅ ꯑꯃꯨꯛ ꯏꯕꯤꯔꯦ ꯍꯥꯏꯌꯦ ꯂꯤꯁꯤꯡ ꯇꯔꯨꯛ ꯆꯪꯒꯅꯦꯗꯤ ꯍꯥꯏꯌꯦ ꯀꯔꯤꯒꯤꯅꯣ ꯃꯣꯏꯁꯦ ꯑꯗꯨꯝ ꯂꯧꯈ꯭ꯔꯦ ꯀꯔꯤꯅꯣ ꯀ꯭ꯌꯥꯟ ꯇꯥꯗ꯭ꯔꯦ
ꯑꯃꯨꯛ ꯆꯠꯀꯅꯤ ꯍꯥꯏꯕ꯭ꯔꯣ
ꯑꯃꯨꯛ ꯂꯥꯛꯑꯣ ꯍꯥꯏꯌꯦ ꯄꯩꯁꯥ ꯂꯧꯅꯤꯡꯉꯥꯏ ꯈꯛꯇ ꯂꯥꯛꯑꯣ ꯂꯥꯛꯑꯣ ꯍꯥꯏꯕ ꯃꯥꯜꯂꯦ ꯒ꯭ꯌꯥꯟ ꯇꯥꯗꯦ
ꯉꯁꯤꯗꯤ ꯀꯩꯗꯧꯋꯦ ꯍꯥꯏꯕꯅꯣ
ꯍꯥꯏꯕ ꯅꯪꯗ꯭ꯔꯤꯀꯥꯟꯗ ꯐꯣꯟ ꯃꯨꯠꯊꯠꯈ꯭ꯔꯦ ꯑꯩꯅ ꯈꯣꯏꯗꯧꯖꯅꯤꯡꯕ ꯀꯔꯤꯅꯣ ꯃꯣꯏ ꯑꯗꯨꯣ ꯌꯥꯝ ꯍꯦꯟꯅ ꯂꯧꯋꯦ ꯍꯥꯏꯔꯒ ꯍꯥꯏꯕ ꯅꯝꯗꯕꯤꯗ ꯐꯣꯟꯗꯣ ꯑꯣꯐ ꯊꯝꯃꯛꯑꯦ ꯊꯝꯈ꯭ꯔꯦ
ꯁꯦꯡꯕ ꯈꯛꯇ ꯅꯠꯇ꯭ꯔꯣ
ꯈꯪꯗꯦ ꯀꯔꯤ ꯀꯔꯤꯅꯣ ꯇꯧꯔꯦ ꯈꯪꯗꯦꯁꯨ ꯉꯁꯤ ꯀꯔꯤ ꯑꯃꯨꯛ ꯇꯧꯕ꯭ꯔꯥ ꯈꯪꯗꯦ
ꯌꯥ ꯃꯦꯟ ꯇꯥꯕꯖꯥ ꯅꯠꯇꯦ ꯑꯗꯨꯗ ꯊꯝꯃꯅꯨ ꯍꯥꯏꯔꯁꯨ ꯊꯝꯃꯦ ꯊꯝꯃꯒ ꯑꯁ ꯀꯨꯜ ꯐꯤꯁꯅ ꯃꯔꯣꯟ ꯑꯃ
ꯈꯪꯗ꯭ꯔꯦ
ꯀꯣꯛ ꯁꯥꯔꯛꯈꯤꯅꯤ ꯍꯧꯕꯗ ꯉꯥꯏꯔꯤ
ꯃꯤ ꯑꯣꯔꯛꯀꯗꯕ ꯃꯤ ꯁꯤꯁꯤꯡꯅꯦꯗꯅ
ꯃꯤ ꯑꯣꯏꯅꯤꯉꯥꯏꯔꯥ ꯑꯣꯏꯔꯣꯏꯅꯤꯉꯥꯏꯔ ꯈꯪꯗ꯭ꯔꯦ ꯈꯪꯗ꯭ꯔꯦ
ꯄꯩꯁꯥꯅ ꯃꯔꯣ ꯑꯃ ꯂꯩꯇꯕꯅꯦ ꯍꯧꯖꯤꯛꯀꯥꯟꯁꯦ ꯑꯩ ꯍꯪ ꯂꯩꯔꯗꯤ ꯌꯨꯝ ꯕꯔꯥꯒꯤ ꯃꯔꯨꯞꯀꯤ ꯑꯃꯨꯛ ꯍꯧꯔꯛꯒꯅꯤ
ꯑꯩꯁꯨꯅꯤ ꯑꯩꯗꯤ ꯉꯍꯥꯟ ꯀꯩꯅꯣꯒꯤ ꯁꯦꯟꯊꯣꯏꯒꯤ ꯂꯤꯁꯤꯡ ꯃꯉꯥ ꯂꯧꯔꯤꯅꯦ
ꯀꯗꯥꯥꯏꯗꯒꯤ ꯅꯪꯗꯤ ꯇꯧꯕ
ꯑꯟ ꯀꯩꯅꯣꯒꯤ ꯅꯣꯡꯃꯥꯏꯖꯤꯡꯒꯤ ꯃꯔꯨꯞ ꯇꯧꯕꯗꯣ ꯃꯈꯣꯏ
ꯑꯩꯗꯤ ꯂꯧꯒꯦ ꯍꯥꯏꯕꯁꯨ ꯂꯧꯕ ꯌꯥꯗꯦ ꯇꯨꯝ ꯍꯥꯏꯔ ꯂꯩꯌꯦ ꯑꯩꯁꯨ ꯂꯧꯕ ꯌꯥꯔꯗꯤ ꯗꯤ ꯏꯃꯥꯒꯤꯗꯣ ꯍꯥꯟꯅ ꯄꯤꯔꯒ ꯄꯤꯃꯨꯛ ꯀꯩꯅꯣ ꯑꯁ ꯄꯦꯁꯥ ꯄꯤꯅꯤꯉꯥꯢ ꯂꯩꯇꯦꯗ ꯋꯥꯉꯥꯡꯕ ꯌꯥꯗ꯭ꯔꯦ
ꯄꯔꯁꯦꯟꯗꯣ ꯆꯥꯎꯕꯒꯤ ꯑꯩꯅ ꯑꯃꯨꯛ ꯇꯟꯕ ꯀꯩꯅꯣꯗꯣ ꯉꯍꯥꯟ ꯑꯩꯅ ꯂꯤꯁꯤꯡ ꯑꯅꯤ ꯂꯧꯋꯦ ꯍꯥꯏꯕ ꯅꯨꯃꯤꯠꯇꯣ
ꯎꯝ
ꯑꯗꯨꯗꯣ ꯀꯩꯅꯣꯒꯤ ꯐꯣꯔ ꯑꯥ ꯄꯥꯔꯁꯦꯟ ꯃꯔꯤꯒꯤ ꯃꯥ ꯊꯥꯗꯣꯛꯀꯦꯅ ꯍꯥꯏꯕꯅꯦꯕ ꯂꯧꯅꯤꯡꯕ ꯃꯤ ꯂꯩꯔꯗꯤ ꯍꯥꯏꯔꯛꯑꯣ ꯍꯥꯏ ꯍꯥꯏꯔꯛꯄꯅꯦ ꯑꯩ ꯂꯤꯁꯤꯡ ꯑꯅꯤ ꯂꯧꯋꯦ ꯍꯥꯏꯕꯗꯣ
ꯑꯣ ꯀꯩꯅꯣ ꯒꯤꯗꯣ ꯑꯥꯗꯒꯤ
ꯎꯝ ꯍꯣꯏ
ꯀꯌꯥ ꯄꯔꯁꯦꯟ ꯃꯔꯤꯗꯤ ꯀꯔꯤ ꯍꯥꯏꯕꯗꯤ ꯊꯥ ꯗꯔꯥ
ꯊꯥꯗꯅꯦ ꯂꯨꯄꯥ ꯆꯥꯝꯃꯗ
ꯂꯨꯄꯥ ꯆꯥꯜꯃꯗ ꯄꯔꯁꯦꯟ ꯃꯔꯤꯗꯤ ꯌꯥꯝꯃꯟꯗ꯭ꯔꯣ
ꯃꯉꯥꯒꯤꯅꯤ ꯑꯩ ꯂꯧꯔꯤꯁꯦ
ꯃꯔꯤ ꯑꯣꯏꯕꯗꯤ ꯃꯔꯤ ꯑꯣꯏꯔꯗꯤ ꯄꯨꯂꯞꯇ ꯀꯌꯥ ꯑꯣꯏꯔꯅꯤ
ꯀꯌꯥ ꯂꯧꯅꯤꯡꯉꯥꯏ ꯈꯪꯁꯨ ꯈꯪꯗꯅ
ꯇꯔꯥꯒꯨꯝꯕ ꯑꯣꯢꯔꯗꯤ
ꯇꯔꯥ ꯌꯨꯝꯕ ꯑꯣꯏꯔꯗꯤ ꯌꯥꯝꯂꯛꯀꯅꯤ ꯆꯥꯃꯉꯥꯒꯨꯝꯕ ꯑꯣꯏꯔꯛꯀꯅꯤ
ꯊꯥꯗ
ꯍꯣꯏ ꯍꯥ ꯇꯔꯨꯛ ꯇꯔꯦꯠꯒꯨꯝꯕ ꯊꯥꯗꯣꯛꯅꯤꯡꯉꯦ ꯍꯥꯏꯕꯅꯦꯕ ꯃꯥ
ꯑꯩ ꯇꯔꯥ ꯂꯧꯒꯦ ꯍꯥꯏꯕꯤꯌꯣ ꯑꯗꯨꯗꯤ
ꯇꯔꯥ ꯑꯣꯏꯔꯗꯤ ꯀꯌꯥ ꯑꯣꯏꯒꯗ꯭ꯔꯥ
ꯊꯥ ꯇꯔꯨꯛ ꯇꯔꯦꯠꯇ ꯂꯧꯔꯒꯦ ꯑꯦ ꯊꯥꯗꯣꯛꯀꯦ ꯍꯥꯏꯔꯗꯤ ꯇꯔꯨꯛ ꯇꯔꯦꯠ ꯌꯧꯗ꯭ꯔꯤ ꯐꯥꯎꯗꯤ ꯑꯗꯨꯝ ꯄꯤꯗ꯭ꯔꯁꯨ ꯌꯥꯕ
ꯇꯔꯨꯛ ꯇꯔꯦꯠ ꯀꯩꯅꯣ ꯈꯪꯗꯦ ꯃꯥ ꯏꯟꯇꯔꯦꯁꯇꯨ ꯍꯥꯟꯅ ꯄꯤꯔꯛꯑꯣ ꯍꯥꯏꯒꯗ꯭ꯔꯥ ꯀꯃꯥꯏꯅ ꯇꯧꯒꯗ꯭ꯔꯥ ꯈꯪꯗꯦ
ꯏꯟꯇꯔꯦꯁꯇꯨꯗꯤ ꯊꯥ ꯊꯥꯗ ꯑꯗꯨꯝ ꯍꯨꯟꯅꯤꯡꯉꯥꯏꯅꯤꯅꯦ ꯍꯨꯟꯗꯒꯤꯅꯦ
ꯑꯩꯁꯨ ꯈꯪꯗꯦꯅ
ꯀꯌꯥ ꯊꯥꯗ ꯑꯣꯏꯔꯗꯤ ꯀꯌꯥ ꯑꯣꯏꯔꯅꯤ ꯂꯤꯁꯤꯡ ꯇꯔꯥ ꯑꯣꯏꯔꯗꯤ ꯑꯗꯨꯗ ꯍꯪꯕꯤꯌꯨꯅꯦ ꯑꯩ ꯂꯧꯒꯦ
ꯃꯉꯥ ꯑꯩꯅ ꯂꯧꯕ ꯃꯉꯥꯗꯣ ꯊꯥ ꯑꯃꯗ ꯀꯩꯅꯣꯅꯦꯕ ꯑ ꯆꯅꯤ ꯌꯥꯡꯈꯩꯅꯦꯕ
ꯑꯗꯨꯗꯤ ꯆꯥꯃꯉꯥꯗꯤ ꯍꯦꯜꯂꯝꯒꯅꯤ
ꯆꯥꯃꯉꯥ ꯍꯦꯟꯒꯗꯧ ꯃꯥꯜꯂꯦ ꯇꯔꯥ ꯑꯣꯏꯔꯗꯤ ꯆꯥꯃꯉꯥꯒꯨꯝꯕ ꯑꯣꯏꯒꯗ꯭ꯔꯥ ꯃꯔꯤ ꯑꯣꯏꯔꯗꯤ
ꯑ
ꯇꯔꯥꯗ
ꯈꯪꯗ꯭ꯔꯦꯗ ꯑꯩ ꯉꯁꯥꯏ ꯈꯪ ꯑꯣ ꯆꯥꯝꯃꯒ
ꯃꯥꯒꯤ ꯅꯠꯇ꯭ꯔꯣ
ꯃꯥꯒꯤꯅꯦ
ꯑꯩꯒꯤ ꯍꯥꯏꯕꯤꯌꯨꯅꯦ ꯑꯗꯨꯗꯤ ꯃꯥꯗꯤ ꯀꯌꯥꯗꯤ ꯂꯩꯌꯦ ꯍꯥꯏꯕ꯭ꯔꯣ
ꯈꯪꯗ꯭ꯔꯤꯌꯦ ꯑꯗꯨ ꯃꯥꯅ ꯀꯩꯅꯣ ꯇꯧꯕ
ꯁꯤꯗ ꯂꯧꯒꯗꯕ ꯃꯤꯁꯨ ꯂꯩꯌꯦꯕ ꯑꯩꯈꯣꯏꯒꯤ ꯗꯨꯀꯥꯟ ꯃꯄꯨꯗꯣ ꯃꯥꯁꯨ ꯂꯧꯅꯤꯡꯉ ꯂꯩꯕꯅꯦꯕ
ꯍꯥꯥ
ꯑꯩꯈꯣꯏꯒꯤ ꯗꯨꯀꯥꯟ ꯃꯄꯨꯁꯨ ꯃꯥꯁꯨ ꯂꯧꯅꯤꯡꯉ ꯂꯩꯕꯅꯦꯕ
ꯃꯤ ꯐꯖꯅ ꯈꯪꯗꯕ ꯃꯤꯗꯗꯤ ꯑꯩ ꯍꯥꯏꯅꯕ ꯉꯝꯃꯣ ꯑꯩꯉꯣꯟꯗ ꯇꯥꯏꯅꯔꯛꯅꯤ ꯇꯜꯂꯦ ꯇꯜꯂꯦ
ꯃꯥꯗꯤ ꯑꯗꯨꯝ ꯍꯨꯟꯒꯅꯤꯌꯦ ꯀꯩꯅꯣꯅꯦ ꯃꯥ ꯍꯧꯖꯤꯛꯀꯥꯟꯁꯦ ꯃꯥꯒꯤ ꯃꯆꯥꯅꯨꯄꯥꯗꯣ ꯃꯄꯥꯟꯗ ꯀꯩꯅꯣ ꯇꯧꯕꯒꯤ ꯃꯥꯗꯣ ꯀꯩꯅꯣꯅꯦꯕ ꯑ ꯃꯥꯁꯨ ꯁꯦꯚꯦꯟ ꯗꯦ ꯑꯣꯏꯕꯅꯦꯕ ꯑꯗꯨꯒꯤ ꯚꯦꯟꯁ ꯀꯩꯅꯣ ꯇꯧꯕꯗꯣ ꯊꯤꯜꯂꯣꯖꯤꯅ ꯆꯠꯄꯗꯣ ꯊꯤꯜꯂꯣꯖꯤ ꯑꯗꯨꯗꯣ ꯊꯥꯒꯦꯅ ꯇꯧꯕ
ꯐꯖꯅ ꯀꯩꯅꯣ ꯇꯧꯗꯕꯁꯤꯡꯗꯨꯗꯤ ꯇꯜꯂꯦ
ꯑꯩ ꯑꯗꯨꯝ ꯂꯩꯒꯅꯤꯅ
ꯇꯜꯂꯦ ꯇꯜꯂꯦ ꯇꯜꯂꯦ
ꯑꯗꯨꯗꯤ ꯑꯩꯒꯤ ꯍꯥꯏꯅꯕꯤꯔꯣ ꯇꯔꯥꯗꯣ ꯈꯦꯟꯅꯔꯗꯤ ꯃꯉꯥꯗꯣ ꯏꯃꯥꯗ ꯄꯤꯔꯒ ꯃꯉꯥꯗꯣ ꯑꯣꯏꯅ ꯑꯩ ꯁꯤꯖꯤꯟꯅꯔꯒꯦ
ꯐꯤꯔꯣꯜ ꯆꯞ ꯆꯥꯅ ꯂꯩꯩꯗ꯭ꯔꯗꯤ ꯌꯥꯔꯔꯣꯏ ꯁꯦꯠꯅꯤꯡꯉꯥꯏ ꯁꯨꯛꯂꯩ ꯂꯩꯗ꯭ꯔꯦ ꯑꯩ
ꯀꯩꯅꯣ ꯑꯣꯏꯔꯅꯤ ꯆꯥꯝꯃꯉꯥ ꯑꯣꯏꯔꯅꯤ ꯇꯔꯥ ꯑꯣꯏꯔꯗꯤ ꯍꯣꯔꯦꯟ ꯍꯥꯏꯗꯤ ꯍꯥꯏꯒꯦ ꯑꯗꯣ ꯈꯪꯁꯤꯦ
ꯑꯗꯨꯝ ꯃꯥꯅꯦ ꯂꯧꯒꯦ ꯍꯥꯏꯔꯗꯤ ꯑꯗꯨꯝ ꯄꯤꯕ ꯌꯥꯔꯕ ꯅꯠꯇ꯭ꯔꯣ
ꯅꯗꯦ ꯌꯥꯕ꯭ꯔꯥ ꯌꯥꯗꯕ꯭ꯔꯥ ꯑꯗꯨꯁꯨ ꯃꯥꯅ ꯄꯩꯁꯥ ꯏꯟꯇꯔꯦꯁꯁꯦ ꯂꯧꯅꯤꯡꯕ ꯂꯩꯔꯗꯤ ꯍꯥꯏꯔꯛꯑꯣ ꯍꯥꯏꯅ ꯍꯥꯏ ꯑꯩ ꯊꯤꯕꯤꯒꯦ ꯅꯪ ꯏꯟꯇꯔꯦꯁ ꯀꯌꯥ ꯂꯧꯒꯦ ꯍꯥꯏꯕꯅꯣ ꯍꯥꯏꯔꯒ ꯃꯥꯅ ꯈꯪꯗꯦ ꯃꯤꯗꯤ ꯃꯉꯥ ꯂꯧꯅꯩ ꯃꯃꯥꯟꯅꯕꯁꯨ ꯊꯥ ꯃꯥꯜꯂꯦ ꯃꯃꯥꯟꯅꯕ ꯑꯗꯨ ꯃꯉꯥ ꯂꯧꯋꯦ ꯑꯗꯣ ꯈꯪꯗꯦ ꯍꯥꯏ ꯃꯔꯤꯒꯨꯝꯕ ꯍꯥꯏꯕꯤꯔꯛꯑꯣ ꯍꯥꯏꯔꯛꯄ
ꯑꯩꯒꯤ ꯍꯥꯏꯕꯤꯈ꯭ꯔꯣ ꯑꯩꯈꯣꯏꯅ ꯂꯩꯔꯗꯤ ꯑꯗꯨꯝ ꯊꯥ ꯇꯔꯨꯛꯇꯣ ꯁꯨꯗ꯭ꯔꯁꯨ ꯑꯗꯨꯝ ꯄꯤ ꯄꯤꯕ ꯌꯥꯅꯤꯅ
ꯑꯗꯨꯕꯨꯗꯤ ꯍꯣꯔꯦꯟ ꯉꯥꯡꯅꯕ ꯇꯥꯔꯦꯗꯅꯥ ꯍꯧꯖꯤꯛꯇꯤ ꯍꯥꯌꯕꯥ ꯉꯝꯗꯦ
ꯌꯥꯔꯗꯤ ꯍꯥꯏꯕꯤꯈ꯭ꯔꯣ ꯑꯗꯨꯗꯣ ꯑꯩ ꯂꯧꯔꯒꯦ ꯏꯃꯥꯒꯤꯗꯣ ꯄꯤꯊꯣꯛꯇ꯭ꯔꯗꯤ ꯑꯩ ꯌꯥꯗ꯭ꯔꯦ ꯋꯥꯃ ꯍꯥꯏꯔꯗꯤ ꯄꯩꯁꯥꯁꯨ ꯊꯣꯛꯇꯔ꯭ꯦ ꯑꯗꯨꯒꯤ ꯈꯣꯏꯗꯧ ꯁꯧꯅꯤꯡꯏ ꯍꯧꯖꯤꯛ ꯀꯥꯟꯗꯤ ꯀꯟꯅꯥꯗ꯭ꯔꯦ
ꯀꯅꯥꯟꯕꯔ ꯀꯅꯥꯗꯕꯔꯥ ꯈꯪꯗꯔ꯭ꯦ
ꯅꯍꯥꯟ ꯑꯗꯨꯁꯨ ꯃꯣꯏꯁꯦ ꯂꯥꯏꯌꯦꯡꯕ ꯆꯠꯄ ꯈꯣꯠꯄ ꯃꯣꯏꯒꯤ ꯍꯣꯁꯇꯦꯜ ꯆꯥꯡꯕꯁꯦ ꯈꯣꯡꯅ ꯆꯠꯂꯦ ꯍꯥꯏꯅ ꯈꯟꯕ꯭ꯔꯥ ꯀꯥꯟꯗ ꯄꯩꯁꯥ ꯄꯨꯊꯣꯛꯇꯕꯤꯗ ꯊꯕꯛ ꯌꯥꯝꯃꯦꯕꯤ ꯍꯥꯏ ꯑꯦ ꯍꯥꯏꯕꯒꯤ ꯑꯩꯅ ꯈꯨꯗꯧ ꯆꯅꯤꯡꯕꯒꯤ ꯅꯣꯏꯗꯤ ꯈꯣꯡꯅ ꯆꯠꯄ꯭ꯔꯦ ꯍꯥꯏꯅ ꯈꯟꯕ꯭ꯔꯣ ꯑꯩꯅ ꯍꯥꯏꯈꯤꯕ ꯑꯩꯅꯥ ꯏꯄꯥꯗ ꯆꯠꯂꯗꯤ ꯀꯔꯤ ꯑꯆꯥꯄꯣꯠ ꯀꯔꯤ ꯀꯔꯥ ꯄꯨꯔꯛꯇ꯭ꯔꯗꯤ ꯌꯥꯗꯦ ꯑꯆꯥꯄꯣꯠꯇ ꯂꯤꯁꯤꯡ ꯑꯃꯒ ꯌꯥꯎꯕ ꯌꯥꯎꯋꯦ ꯂꯤꯁꯤꯡ ꯑꯃ ꯍꯦꯟꯕꯒꯤ ꯄꯣꯠꯁꯨ ꯂꯧꯔ ꯄꯤꯕꯅꯦ ꯑꯩꯗꯤ ꯑꯆꯥꯄꯣꯠꯇꯣ ꯈꯛꯇꯗ ꯑꯗꯨꯒ ꯅꯣꯠ ꯀꯩꯀꯥ ꯑꯃꯨꯛ ꯂꯧꯋꯦ ꯑꯗꯨꯗꯒꯤ ꯑꯣꯇꯣ ꯑꯃꯨꯛ ꯅꯤ ꯃꯣꯏꯒꯤ ꯃꯣꯏꯒꯤ ꯍꯣꯁꯇꯦꯜ ꯆꯪꯕꯗꯣ ꯂꯝꯕꯤ ꯃꯄꯥꯟ ꯅꯠꯇꯕꯅꯤꯅ ꯑꯃꯨꯛ ꯔꯤꯖꯥꯕ ꯂꯧꯒꯅꯤ ꯄꯩꯁꯥ ꯌꯥꯝ ꯆꯪꯕꯅꯦꯕ ꯃꯅꯥꯛꯇ ꯆꯠꯄꯁꯦ
ꯑꯗꯨꯒꯤ ꯏꯅꯥꯛꯇ ꯊꯝꯒꯅꯨ ꯍꯥꯏꯕꯅꯤꯅꯦ ꯑꯩꯗꯤ
ꯈꯣꯏꯗꯧ ꯁꯧꯅꯤꯡꯉꯦ꯫
ꯁꯤꯗ ꯂꯩꯕꯗꯤ ꯑꯩꯉꯣꯟꯗ ꯍꯦꯛꯇ ꯍꯥꯏꯔꯛꯀꯅꯤ ꯑꯗꯨꯒꯤꯅꯤ ꯅꯍꯥꯟ ꯁꯤꯗ ꯀꯩꯅꯣꯗ ꯂꯩꯕ ꯃꯇꯝꯗ ꯐꯥꯎ ꯆꯪꯈ꯭ꯔꯗꯤ ꯀꯔꯤ ꯀꯔꯤ ꯄꯣꯔꯛꯇ꯭ꯔꯗꯤ ꯁꯨꯡꯌꯥ ꯌꯥꯗ꯭ꯔꯦ ꯅꯛꯄꯅꯤꯅ ꯊꯣꯔꯛꯂꯛꯑꯒ ꯂꯦꯞꯂꯒ ꯑꯦꯛꯁꯟ ꯇꯧꯔꯒ ꯂꯩꯒꯅꯤ ꯑꯗꯨꯗ ꯈꯪꯕꯒꯤ ꯏꯅꯥꯛꯇ ꯊꯝꯗꯅꯤꯡꯉꯥꯏ ꯇꯧꯕꯅꯤ ꯑꯩꯒꯤ
ꯑꯩ ꯁꯨꯃꯥꯏꯅ ꯊꯣꯛꯀꯅꯤ ꯍꯥꯏꯕꯁꯦ ꯈꯪꯗ꯭ꯔꯦ ꯅꯍꯥꯟꯗ ꯃꯤ ꯃꯤꯅꯦ ꯑꯗꯨꯁꯨ ꯃꯤꯅꯦ ꯂꯩꯔꯤꯗꯣ
ꯎ
ꯅꯨꯄꯤ ꯑꯃꯒꯤꯁꯨ ꯂꯤꯁꯤꯡꯅꯤꯒ ꯆꯥꯝꯃꯒ ꯑꯗꯨ ꯊꯥꯕꯤꯗ꯭ꯔꯤ ꯍꯧꯖꯤꯛ ꯆꯥꯃꯉꯥ ꯆꯥꯝꯃꯉꯥ ꯑꯦꯀꯥꯎꯟꯗ ꯋꯥꯠꯂꯤ ꯂꯤꯁꯤꯡ ꯑꯅꯤꯕꯨꯗꯤ ꯂꯩꯔꯦ ꯑꯗꯨꯕꯨ ꯆꯥꯝꯃꯉꯥ ꯑꯦꯀꯥꯎꯟꯗ ꯑꯩꯉꯣꯟꯗꯁꯨ ꯃꯥꯒꯤ ꯑꯗꯨ ꯄꯤꯈ꯭ꯔꯗꯤ ꯑꯩꯉꯣꯟꯗꯁꯨ ꯂꯤꯁꯤꯡ ꯑꯅꯤ ꯈꯛꯇ ꯉꯥꯏꯔꯦ ꯂꯩꯍꯧꯕ
ꯀꯩꯗꯧꯉꯩ ꯇꯧꯅꯤ ꯍꯥꯏꯕ꯭ꯔꯣ ꯃꯥꯗꯤ
ꯗꯥꯇꯦ ꯇ꯭ꯋꯦꯟꯇꯤ ꯐꯥꯎꯗꯤ ꯌꯥꯏꯌꯦ ꯍꯥꯏꯕꯅꯦ
ꯍꯣꯔꯦꯟ ꯍꯪꯒꯦ ꯍꯪꯕꯤꯒꯦ ꯑꯗꯣ ꯁꯤꯡꯉꯛꯄꯕꯨꯗꯤ ꯀꯩꯅꯣ ꯇꯧꯔ ꯁꯤꯡꯂꯛꯇ꯭ꯔꯗꯤ ꯑꯩꯉꯣꯟꯗ ꯂꯣꯏ ꯇꯥꯏꯅꯔꯛꯀꯅꯤ
ꯑꯩꯅ ꯂꯧꯕꯗꯤ ꯑꯩꯅ ꯑꯗꯨꯝ ꯁꯤꯡꯒꯅꯤꯅꯦ
ꯃꯤ ꯈꯪꯗꯕ ꯃꯤꯒꯤꯗꯤ ꯇꯥꯜꯂꯦ
ꯒꯤ ꯂꯧꯕ ꯃꯐꯝ ꯂꯩꯇꯕꯒꯤ ꯑꯩꯒꯤ ꯍꯥꯏꯕꯤꯔꯒ ꯑꯃꯨꯛ ꯍꯥꯏꯔꯛꯑꯣ ꯍꯣꯔꯦꯟꯗꯣ ꯑꯗꯨꯗꯣ
ꯍꯥꯏꯔꯒ ꯃꯉꯣꯟꯗ ꯍꯥꯏꯅꯔꯒ ꯑꯃꯨꯛ ꯍꯥꯏꯔꯛꯀꯦ
ꯃꯤ ꯃꯤ ꯃꯤꯉꯣꯟꯗ ꯑꯃꯨꯛ ꯄꯤꯊꯣꯛꯈ꯭ꯔꯦ ꯍꯥꯏꯔꯗꯤ
ꯇꯧꯗꯦ
ꯄꯤꯊꯣꯛꯅꯤꯡꯉꯥꯏ ꯂꯩꯇꯕ ꯃꯥꯜꯂꯦ ꯃꯥ ꯍꯪꯂꯛꯄꯅꯦ ꯑꯩꯉꯣꯟꯗ
ꯄꯩꯁꯥ ꯏꯟꯇꯔꯦꯁꯇ ꯉꯥꯛꯇ ꯊꯥꯅ ꯂꯩꯔꯦ ꯑꯩꯁꯨ ꯃꯤꯉꯣꯟꯗ ꯄꯨꯔꯣ ꯑꯃ ꯇꯔ꯭ꯦꯁꯀꯤ ꯑꯃꯨꯛ ꯇꯥꯗꯣꯛꯎꯔꯥꯁꯤꯔ ꯈꯪꯗꯦ
ꯅꯣꯡꯅꯤꯡꯉꯦ ꯅꯪꯅ ꯀꯤꯌꯥꯒꯤ ꯊꯥꯗꯣꯏꯕ
ꯈꯪꯗꯦ ꯅꯍꯥꯟꯗꯣ ꯅꯨꯄꯤ ꯑꯃꯗꯣ ꯐꯣꯔ ꯄꯥꯔꯁꯦꯟꯗ ꯑ ꯑꯦꯕ꯭ꯔꯤꯁꯠ ꯇꯔꯗꯦ ꯍꯥꯏꯌꯦ ꯑꯗꯨꯗꯤ ꯀꯅꯥꯅ ꯂꯧꯕ ꯉꯝꯗꯣꯏꯅꯣ
ꯑꯦꯁ ꯑꯗꯨꯗꯤ ꯉꯝꯃꯔꯣꯏ ꯊꯥꯗ ꯊꯥꯎ ꯋꯥꯔ ꯀꯥꯟꯁꯤꯗ
ꯃꯥꯒꯤꯗꯤ ꯂꯤꯁꯤꯡ